ꯎꯝ ꯍꯜꯂꯣ ꯎꯝ ꯇꯄ꯭ꯔꯣ
ꯍꯜꯂꯣ ꯑꯣꯏꯣꯏ ꯑ ꯇꯥꯏꯌꯦꯦ
ꯀꯧꯔ ꯂꯩ ꯀ
ꯗ꯭ꯔꯃꯥ ꯌꯦꯡꯒ ꯂꯩꯕꯅꯦ
ꯎ ꯎ ꯅꯨꯡꯉꯥꯏꯔꯦꯅꯦ ꯀꯩꯗꯔ ꯃꯥꯜꯂꯣ
ꯀꯔꯒꯅꯦ ꯑꯗꯨꯝꯔꯒꯂ ꯂꯩꯕ ꯑꯗꯦ
ꯑꯁ ꯐꯝꯃꯒ ꯂꯩꯌꯦ ꯍꯥꯏꯇꯥꯔꯦ ꯑꯩꯁꯨ
ꯆꯥꯛ ꯆꯥꯔꯕꯣ
ꯑꯗꯨꯝ ꯆꯥꯊꯣꯛꯑꯒ ꯂꯩꯕ ꯍꯥꯏꯇꯥꯔꯦ ꯅꯪꯗꯤ
ꯑꯩꯁꯨꯅꯤ ꯍꯧꯖꯤꯛ ꯀꯣꯏ ꯂꯩꯕꯅꯦ
ꯎꯝ ꯉꯁꯤ ꯉ ꯉꯥ ꯆꯥꯏ ꯉꯁꯤꯁꯦ
ꯑꯣ ꯍꯥꯎꯔꯝꯃꯅꯤ ꯑꯗꯨꯗꯤ
ꯑꯥ ꯌꯥꯝ ꯀꯟꯅ ꯍꯥꯎꯕ‌ ꯅꯠ ꯇꯦꯗ
ꯇꯨꯔꯦꯟꯒꯤꯔꫭ
ꯇꯨꯔꯦꯟꯒꯤ ꯅꯠꯇꯦ
ꯑꯣ
ꯑꯥ ꯃꯄꯥꯜ ꯂꯝꯗꯒꯤ ꯎꯝ ꯇꯨꯔꯦꯜꯒꯤꯗꫭ ꯍꯥꯎꯋꯤꯅꯦ
ꯑꯩꯈꯣꯏꯗꯤ ꯗꯥꯜꯅꯦ
ꯗꯥꯜ ꯍꯦꯟꯅ ꯍꯥꯎꯋꯤꯗ
ꯔꯦꯟꯒꯤ ꯍꯤꯟꯖꯥꯡꯅꯤ ꯑꯩꯈꯣꯏꯗꯤ
ꯃꯅꯤ ꯅꯪꯗꯣ
ꯀꯗꯥꯏꯗꯒꯤ
ꯑꯍ ꯗꯥꯜ ꯆꯥꯕ ꯃꯤꯁꯤꯡꯁꯦ ꯃꯁꯛ ꯌꯥꯝ ꯐꯖꯒꯜꯂꯦ ꯍꯥꯏꯌꯦ
ꯈꫭꯏꯗꯤ ꯗꯨꯃꯥꯏꯅ ꯇꯧꯗꯦꯗ ꯗꯥꯜꯗꫭ ꯆꯥꯔꯗꯤꯀꫭ ꯁꯛ ꯑꯗꯨꯝ ꯊꯤꯌꯦꯕ
ꯏꯁ ꯊꯤꯔꯝ ꯃꯣꯏꯗꯥ
ꯊꯤꯕꯅꯦ ꯉꯁꯤꯗꯤ ꯌꯨꯝꯗ ꯑꯗꯨꯝ ꯂꯩꯔꯣ ꯀꯔꯤ ꯇꯧꯔ ꯂꯩꯔꯣ ꯍꯥ
ꯉꯁꯤ ꯉꯁꯤꯁꯦ ꯑꯁ ꯑꯌꯨꯛ ꯉꯟꯇꯥꯗ ꯄꯨꯡ ꯇꯔꯨꯛ ꯄꯨꯡ ꯇꯔꯨꯛ ꯈꯔ ꯍꯦꯜꯂꯝꯒꯗ꯭ꯔꯥ ꯈꯪꯗꯦ ꯑꯗꯨꯋꯥꯏꯗꯩ ꯁꯤꯃꯤꯇ꯭ꯔꯤꯗ ꯐꯨ ꯁꯝꯕꯟ ꯈꯥ ꯁꯤꯃꯤꯇ꯭ꯔꯤꯗ ꯈꯥꯕ ꯆꯠꯂꯒ ꯐꯦꯟꯁꯤꯡ ꯇꯧꯕ ꯆꯠꯂꯒ ꯑꯁ ꯄꯨꯡ ꯇꯔꯥꯃꯥꯊꯣꯏ ꯇꯥꯒꯤ ꯇꯧ ꯄꯨꯡ ꯎꯝ ꯇꯦꯟ ꯊꯥꯔꯇꯤ ꯇꯥꯔꯦ ꯍꯜꯂꯛꯄ
ꯑꯣꯥ
ꯈꯔ ꯂꯩꯔꯒ ꯆꯥꯔꯦ ꯑꯃꯨꯛ ꯈꯔ ꯂꯩꯔꯒ ꯄꯣꯊꯥꯔꯦ ꯑꯁ ꯅꯪꯗꯤ
ꯑꯩꯗꯤ ꯇꯨꯝ ꯂꯩꯕꯅꯦ
ꯅꯨꯡꯉꯥꯏꯔꯤꯅꯦ
ꯅꯨꯡꯉꯥꯏꯗꯦꯗ
ꯏꯁ ꯅꯨꯡꯉꯥꯏꯔꯦ ꯍꯦ ꯐ꯭ꯔꯤꯗ ꯂꯩꯕꯗꯨꯅ ꯆꯠꯄ ꯁꯔꯛꯄꯨꯗꯤ ꯐ꯭ꯔꯤꯗ ꯂꯩꯕꯗꯨꯅ ꯅꯨꯡꯉꯥꯏꯔꯦꯅꯦ
ꯑꯃꯔꯣꯝꯗꯗꯤ ꯅꯨꯡꯉꯥꯏꯌꯦ ꯍꯥꯏꯕ ꯇꯥꯔꯦ ꯑꯗꯨ ꯑꯃꯔꯣꯝꯗꯤ ꯅꯨꯡꯉꯥꯏꯇꯕꯀꯣ
ꯏꯁ ꯀꯩꯗꯧꯕꯒꯤ ꯑꯃꯔꯣꯝꯗ ꯅꯨꯡꯉꯥꯏꯇꯕ ꯑꯥꯏ ꯅꯨꯄꯤꯅꯦ ꯍꯦ ꯋꯥꯈꯜ ꯅꯨꯡꯉꯥꯏꯅ ꯈꯜꯂꯣꯍꯦ ꯑꯦ ꯄꯤꯗꯤ ꯄꯩꯁꯥꯒꯤ ꯃꯔꯝꯗ ꯈꯟꯒꯅꯨ ꯍꯦ
ꯄꯩꯁꯥ ꯂꯩꯇ꯭ꯔꯗꯤ ꯂꯩꯕ ꯅꯨꯡꯉꯥꯏꯇꯦ
ꯍꯌꯦꯡꯋꯥꯏ ꯍꯦꯔꯧꯅ ꯑꯗꯨꯝ ꯄꯨꯔꯛꯀꯅꯤ
ꯑꯠꯇ ꯍꯥꯏꯗꯤ
ꯁꯦꯡꯦꯡ ꯃꯅꯤꯅꯦ ꯅꯨꯄꯤꯗꯤ ꯄꯁꯥꯒꯤ ꯋꯥꯈꯜꯗ ꯈꯟꯒꯅꯣ ꯃꯟꯗꯥ ꯅꯨꯨꯀꯥꯔ ꯂꯩ
ꯑꯗꯨꯅꯤꯅꯦ
ꯅꯪꯒꯤ ꯑꯦꯀꯥꯎꯟꯗꯗꯤ ꯌꯥꯝꯅ ꯂꯩꯔꯝꯃꯅꯤ
ꯑ ꯐꯥꯏꯚ ꯔꯨꯄꯤꯁ ꯈꯛꯇ ꯂꯩꯌꯦ ꯌꯦꯡꯅꯤꯡꯕ꯭ꯔꯣ ꯊꯥꯔꯛꯑꯣꯔꯣ ꯑꯩ ꯐꯤ ꯁꯥꯗꯦ
ꯑꯦ ꯁꯔꯝꯒꯅꯤꯅꯅꯥ
ꯐꯤꯤꯁꯥꯕ ꯍꯥꯏꯩꯗꯤꯤꯗ
ꯌꯦꯁ
ꯅꯣꯏ ꯅꯣꯏ ꯈꯨꯟꯒꯤ ꯂꯩꯁꯥꯕꯤꯁꯤꯡꯗꯣ ꯐꯤ ꯁꯥꯔꯒ ꯌꯣꯟꯕ꯭ꯔꯥ
ꯃꯤ ꯑꯣ ꯑꯗꯨꯃꯥꯏꯗꯤ ꯇꯧꯔꯒ ꯂꯩꯌꯦꯦ ꯑꯣꯔꯗꯔ ꯂꯥꯛꯄꯁꯤꯡꯗꯣ ꯁꯥꯔꯒ ꯂꯩꯌꯦꯦ ꯃꯣꯏꯗꯣ
ꯑꯗꯣ ꯑꯩꯈꯣꯏ ꯑꯩꯈꯣꯏ ꯗꯗꯥꯒꯤ ꯕꯤꯕꯨ ꯈꯪꯉꯤꯅ ꯀꯣ
ꯑꯥ ꯅꯣꯏ ꯗꯗꯥꯗꯥꯒꯤ ꯅꯨꯄꯤ ꯑꯗꯨ ꯅꯣꯏꯗꯥ ꯊꯣꯛꯄ꯭ꯔꯥ
ꯑꯩꯈꯣꯏꯗꯥꯊꯣꯛ ꯑꯩꯈꯣꯏ ꯗꯥꯗꯤꯅꯦ ꯑꯩꯒꯤ ꯃꯊꯛꯇꯤ
ꯑꯦ ꯅꯪꯒꯤ ꯃꯊꯛ ꯂꯥꯛ ꯑꯗꯨꯏꯗꯣ
ꯑ
ꯑ
ꯀꯅꯣ
ꯈꯔꯝꯗꯒꯤ ꯄꯣꯔꯛꯄꯗ ꯍꯟꯟꯅ ꯃꯔꯔꯥ
ꯍꯥ
ꯈꯔꯗꯒꯤ ꯄꯨꯔꯛꯈꯤꯕꯗꯣ
ꯑꯩꯒ ꯑꯩꯒꯤ ꯃꯤꯡꯒ ꯈꯔ ꯃꯥꯟꯅꯕ ꯎꯗꯣ ꯃꯥꯒꯤ ꯃꯤꯡꯒ ꯎꯝ ꯑꯗꯨ ꯑꯩꯒꯤꯗꯗꯥꯅꯦ ꯑꯗꯨꯗꯣ
ꯎ ꯏ ꯊꯥ ꯊꯥꯖꯗꯦꯍꯦ
ꯑ
ꯑꯁꯦꯡ ꯃꯅꯦꯀꯣ ꯅꯪ ꯍꯥꯏ ꯇꯁꯦ
ꯑꯩꯁ ꯃꯥꯟꯅꯗꯕ꯭ꯔꯅꯦ ꯈꯪꯉꯕꯅꯤꯅ ꯑꯩꯈꯣꯏꯗꯕꯨ ꯃꯥꯗꯣ ꯍꯦꯛ ꯍꯦꯛ ꯂꯥꯛꯕꯅꯤ ꯑꯗꯨꯗ
ꯑꯣ ꯑꯁ ꯃꯔꯝ ꯌꯥꯝ ꯑꯣꯛꯑꯦ ꯍꯥꯏꯌꯦ ꯅ ꯈꯪꯗꯦ
ꯀꯅꯥꯅ ꯍꯥꯏꯅꯣ ꯑꯗꯨꯗꯤ
ꯑꯦꯁ ꯃꯥꯅ ꯍꯥꯏꯌꯦ ꯃꯥꯗꯤ ꯑꯇꯩ ꯅꯠꯇꯦ ꯑꯩꯈꯣꯏ ꯕꯥꯒꯤ ꯃꯅꯥꯎꯅꯨꯄꯤꯒꯤ ꯃꯆꯥꯅꯦ
ꯑꯣ
ꯃꯥꯗꯤ ꯑꯩꯒꯤꯦ ꯀꯖꯤꯟ ꯁꯤꯁꯇꯔ ꯀꯥꯖꯤꯟ ꯊꯣꯛꯅꯦ ꯑꯇꯩ ꯅꯠꯇꯦꯍꯦ
ꯑꯣ ꯗꯗꯥ ꯑꯗꯨ ꯑꯣꯉꯪꯕ ꯍꯥꯏꯇꯣ ꯈꯔ ꯋꯥꯉꯥꯡꯕꯗꯣ ꯑꯩꯗꯨꯕꯗꯤ
ꯊꯖꯥ ꯏ ꯊꯥ ꯊꯥꯖ ꯆꯟꯅ
ꯑꯩ ꯏꯗꯗꯥꯅꯦ
ꯃꯥꯗꯨ ꯐꯕ꯭ꯔꯥ ꯀꯃꯥꯏꯅ ꯇꯧꯕ꯭ꯔꯥ
ꯃꯥꯗ ꯍꯧꯖꯤꯛꯀꯥꯟ ꯌꯨꯝꯗ ꯂꯩꯗꯤꯦ ꯑꯁꯤ ꯆꯦꯛꯀꯞꯀꯤ ꯏꯝꯐꯥꯜꯗ ꯂꯩꯕꯅꯦ ꯎꯝ ꯏꯐꯗ ꯆꯦꯀꯞ ꯇ
ꯗꯦ ꯑꯩꯈ ꯌꯨꯝ ꯑꯩꯈꯣꯏꯗ ꯂꯩ ꯍꯥꯏꯕ ꯂꯩ ꯉꯔꯥꯡ ꯅꯍꯥꯟ ꯎꯝ ꯏꯄꯨ ꯂꯩꯒꯅ ꯑꯗꯨꯗ ꯀꯨꯝꯂꯛꯑꯦ ꯆꯠꯇ꯭ꯔꯤꯌꯦ ꯍꯧꯖꯤꯛ ꯐꯥꯎꯜ ꯂꯩꯔꯦ ꯁꯤꯗ ꯂꯩꯔꯒ ꯂꯩꯌꯦꯦ ꯎꯝ
ꯑꯩꯗꯤ ꯃꯥ ꯂ ꯑꯃꯁꯨ ꯌꯨꯝꯗ ꯂꯥꯛꯇ꯭ꯔꯤꯗ
ꯃꯥ ꯂꯥꯛꯄꯗꯒꯤ
ꯎꯝ ꯑꯩ ꯏꯐꯥꯗ ꯂꯩꯃꯤꯕ ꯃꯥꯕꯨ ꯀꯩꯅꯣ ꯀꯩꯅꯣ ꯇꯧꯕꯗꯣ ꯃꯁꯨ ꯂꯥꯛꯇ꯭ꯔꯤꯑꯕ
ꯅꯣꯡꯃ ꯈꯛꯇꯤ ꯂꯥꯛꯄ ꯌꯥꯕꯅꯦ ꯍꯦꯛ ꯏꯌꯥꯝꯕꯒꯤ ꯅꯨꯄꯤꯗ ꯐꯖ ꯔꯊꯕ꯭ꯔꯥ ꯐꯕ꯭ꯔꯥ ꯐꯗꯕ꯭ꯔꯥ
ꯑꯦ ꯃꯁꯥꯗꯤ ꯈꯪꯉꯦ ꯑꯩ ꯃꯁꯥꯗꯤ ꯈꯪꯉꯦ ꯍꯣꯏ ꯀꯩꯅꯣ ꯑꯁꯤ ꯏꯄꯣꯇꯣꯟꯁꯅꯥꯗꯀꯣ ꯑꯗꯣ ꯃꯣꯏ ꯀ꯭ꯂꯥꯁ ꯇꯨꯌꯦꯜꯞ ꯇꯥꯕ ꯀꯥꯟꯗ ꯑꯩ ꯀ꯭ꯂꯥꯁ ꯑꯦꯂꯚꯦꯟ ꯀꯥꯕꯅꯤꯕ ꯑꯗꯨꯒ ꯑꯩꯈꯣꯏ ꯈꯨꯟꯒꯤ ꯆꯕꯤꯃ ꯑꯩꯒꯤ ꯏꯃꯥꯟꯅꯕꯤ ꯃꯣꯏ ꯑꯅꯤ ꯑꯗꯨꯝ ꯄꯣꯏꯣꯟꯕꯀꯣ ꯑꯗꯨꯗꯒꯤ ꯈꯪꯅꯩꯌꯦ
ꯎꯝ
ꯑꯗꯨꯒ ꯅꯍꯟꯖꯁꯨ ꯂꯥꯁ ꯌꯔ ꯑꯩꯈꯣꯏ ꯌꯨꯝꯗ ꯂꯥꯛꯀꯗꯧꯃ ꯑꯃꯔꯛ ꯀꯣꯏꯔ ꯂꯥꯛꯑꯦ ꯂꯥꯛꯑꯣ ꯍꯥꯏꯕꯒꯤ ꯑꯩꯈꯣꯏꯅ
ꯈꯪꯗ꯭ꯔꯣ ꯑꯗꯨꯗꯣ
ꯈꯪꯗꯦ ꯍꯥꯏꯗꯤ
ꯑ ꯇꯨꯡꯉ ꯃꯉ ꯇꯨꯡꯉꯧ ꯂꯕꯅꯦ ꯑ ꯂꯀꯥꯅꯣꯏ
ꯎ ꯎꯝ
ꯁꯨꯗ꯭ꯔ ꯀ ꯁꯥ ꯑꯦꯙꯣꯔꯅ ꯇꯣ ꯍꯧꯖꯤ ꯐꯥꯎꯅꯦ
ꯗꯤꯄꯒꯏꯦ ꯃꯤ ꯃꯔꯔꯒ ꯐꯁ ꯊꯥꯕ ꯅꯨꯡꯉꯥꯏꯇꯕꯒꯤ ꯀꯔꯤꯗ ꯂꯧ ꯁꯕ ꯍꯥꯏꯕ꯭ꯔꯣ ꯅꯪꯗꯤ
ꯍꯥꯏꯗ꯭ꯔꯣꯔꯤ
ꯍꯥꯏꯩꯗ꯭ꯔꯗꯤ ꯍꯥꯏꯌꯦ
ꯀꯔꯤ ꯂꯥꯎꯅꯣ ꯍꯥꯏꯔꯛꯑꯣ ꯀꯔꯤ ꯂꯧꯅꯣ ꯀꯔꯝꯕꯒꯤ ꯀꯔꯝꯕꯒꯤ ꯊꯕꯛꯔꯥ ꯍꯥꯏꯔꯛꯑꯣ
ꯇꯝꯄꯥꯛꯀꯤ ꯂꯧꯗ
ꯑꯗꯨꯗꯤ ꯔꯑꯌꯦ
ꯎꯝ
ꯑꯩꯗꯣ ꯏꯃꯥꯁꯤꯡꯒꯨꯝꯅ ꯀꯩꯅꯣ ꯈꯔ ꯊꯂꯒ ꯇꯧꯕꯗ ꯑꯗꯨꯃꯥꯏꯅ ꯇꯧꯕ ꯍꯥꯏꯗꯦꯗ
ꯏꯁ ꯅꯪ ꯂꯧ ꯀꯨꯝꯒꯗꯕ ꯃꯥꯥꯟꯜꯂꯤꯗ ꯅꯪꯒꯤ ꯃꯑꯣꯡꯗꯣ ꯇꯣꯝꯕꯤꯅꯤꯅꯗ ꯏꯁꯥ ꯅꯨꯄꯤ ꯑꯃꯈꯛꯇ ꯅꯪꯅꯤꯅ ꯐꯖꯅ ꯌꯥꯎꯔꯝꯒꯅꯤ ꯅꯪꯕꯨ
ꯀꯗꯥ
ꯑꯥ
ꯑ ꯑꯃ ꯂꯩꯇꯦ ꯑꯩꯈꯣꯏꯗ ꯂꯥꯏꯔꯕ ꯏꯃꯨꯡꯁꯦ
ꯑꯦ ꯎꯝ ꯎꯝ ꯅꯪꯒꯤ ꯆꯤꯟꯖ ꯑꯗꯨ ꯀꯅꯥꯅ ꯇꯥꯛꯄꯤꯕ꯭ꯔꯥ
ꯑꯩꯈꯣꯏꯗꯤ ꯀꯩꯅꯣ ꯀꯔꯤ ꯍꯥꯏꯁꯤꯔꯥ ꯌꯥꯝ
ꯌꯥꯈꯣ ꯑ
ꯁꯥ ꯍꯜꯂꯣ
ꯣꯔꯛꯑꯣ ꯍꯥꯏꯕ ꯌꯥꯗ꯭ꯔꯣ ꯅꯃꯥꯏꯅ ꯑ ꯆꯗꯥ ꯄꯄꯨ ꯅꯗꯥ ꯄꯤꯕꯣ
ꯁꯦꯠ ꯁꯠ ꯑꯩꯈꯣꯏ ꯌꯨꯝꯗꯔꯣ ꯂꯕꯝ ꯃꯅꯤꯗ
ꯍꯜꯂꯣ
ꯎꯝ ꯇꯥꯏꯦ